ꯅꯪ ꯅꯪꯅ ꯍꯪꯕꯗꯣ ꯑꯃꯨꯛꯀ ꯍꯪꯈ꯭ꯔꯣ
ꯑꯝ ꯅꯣꯏ ꯏꯃꯥ ꯏꯄꯥ ꯆꯞ ꯃꯥꯟꯅꯕꯣ
ꯆꯞ ꯃꯥꯟꯅꯩꯌꯦ ꯑꯩꯁ ꯑꯉꯥꯡ ꯑꯣꯏꯔꯤꯗ ꯃꯣꯏꯗꯤ
ꯑꯗꯨꯗꯤ ꯃꯣꯏ ꯑꯉꯥꯡ ꯑꯉꯥꯡꯗ ꯂꯨꯍꯣꯡꯕꯖꯥꯠꯔꯣ ꯀꯃꯥꯏꯅ ꯇꯧꯕꯖꯥꯠꯅꯣ
ꯑꯩꯈꯣꯏ ꯍꯪꯕ ꯆꯠꯁꯦ ꯑꯃꯔꯥꯡ ꯀꯨꯟ ꯑꯗꯨꯋꯥꯏꯗꯍꯣꯡꯉꯦ ꯍꯥꯏꯕ ꯃꯥꯜꯂꯦ
ꯑꯥ ꯑꯗꯨꯒꯤꯅꯤꯅꯦ ꯅꯠꯇ꯭ꯔꯗꯤ ꯒꯦꯞꯇꯨꯗꯤ ꯁꯥꯊꯤꯃꯜꯂꯦ
ꯑꯗꯨꯅꯦ ꯑꯗꯣ ꯍꯧꯖꯤꯛꯁꯨ ꯑꯗꯨꯝ ꯍꯣꯏ ꯃꯣꯏ ꯋꯥꯅꯣ ꯀꯣ ꯂꯧꯒꯨꯝꯕ ꯆꯠꯂꯦ ꯈꯣꯠꯂꯦ ꯍꯥꯏꯔꯁꯨ ꯑꯗꯨꯝ ꯅꯍꯥ ꯑꯗꯨꯝ ꯑꯣꯏꯔꯤꯕꯅꯤ ꯑ ꯀꯩꯅꯣ ꯀꯩꯊꯦꯜꯗ ꯐꯝꯕ ꯎꯝ ꯑꯩꯈꯣꯏ ꯏꯃꯥꯍꯣꯏꯒꯤ ꯃꯉꯥꯏ ꯑꯃ ꯂꯩꯌꯦꯕ ꯀꯣ ꯃ ꯃꯉꯣꯟꯗ ꯅꯣꯡꯃ ꯑꯩꯈꯣꯏ ꯏꯃꯥꯈꯣꯏꯅ ꯄꯣꯠ ꯂꯧꯕ ꯆꯠꯂꯣ ꯍꯥꯏ ꯑꯩ ꯅꯣꯡꯃ ꯊꯣꯛꯑꯦꯕ ꯑꯗꯨꯝꯗꯅ ꯑꯩꯈꯣꯏ ꯕꯥꯅ ꯐꯣꯟ ꯇꯧꯕꯤꯕ ꯍꯧꯖꯤꯛ ꯅꯅꯥꯛꯇ ꯆꯪꯈꯤꯕꯗꯣ ꯏꯆꯥꯅꯨꯄꯤ ꯑꯍꯟꯅꯤꯀꯣ ꯍꯥꯏꯅ ꯑꯩꯈꯣꯏ ꯕꯥꯅ ꯐꯣꯟ ꯇꯧꯈꯤꯕꯅꯦꯕ ꯑꯗ ꯂꯥꯛꯑꯀꯥꯟꯗ ꯑꯗꯨꯒꯤ ꯏꯃꯥ ꯑꯃꯗꯨꯅ ꯀꯔꯤ ꯍꯥꯏꯕ꯭ꯔꯥ ꯍꯥꯏ ꯑꯗ ꯀꯩꯊꯦꯜꯗꯨꯗ ꯐꯝꯕ ꯏꯃꯥꯗ ꯑꯦ ꯅꯪꯒꯤꯅ ꯃꯥꯅ ꯅꯪꯉꯣꯟꯗꯒꯤ ꯅꯍꯥ ꯃꯥꯜꯂꯦꯅꯦ ꯍꯥꯏꯔꯛꯄ ꯋꯥ
ꯑꯣꯀꯦ ꯑꯣꯀꯦ ꯑꯗꯨꯗꯤ ꯅꯪ ꯅꯪꯁꯦ ꯊꯕꯛ ꯌꯥꯝ ꯇꯧꯃꯟꯕꯩꯔꯣ
ꯒ꯭ꯌꯥꯟ ꯇꯥꯕꯒꯤ
ꯑꯣꯈꯦ ꯑꯣꯈꯦ ꯒꯌꯥꯟ ꯇꯥꯕꯒꯤ
ꯒ꯭ꯌꯥꯟ ꯇꯥꯕꯒꯤꯅꯦ
ꯅꯪꯗꯤ ꯅꯨꯄꯥꯗꯤ ꯂꯩꯈ꯭ꯔꯕꯣ
ꯀꯩꯅꯣ ꯅꯨꯄꯥꯅꯣ ꯌꯨꯝ ꯄꯜꯂꯕꯣ ꯍꯥꯏꯕ꯭ꯔꯣ
ꯅꯠꯇꯦ
ꯑꯣ ꯅꯨꯄꯥ ꯈꯪꯅꯕ ꯂꯩꯕ꯭ꯔꯣ ꯍꯥꯏꯕ꯭ꯔꯣ
ꯑꯗꯨ ꯅꯪꯅ ꯍꯣꯏ ꯄꯥꯝꯕ
ꯑꯁ ꯍꯧꯖꯤꯛ ꯊꯕꯛ ꯆꯤꯟꯕꯅꯤꯅꯀꯣ ꯑꯗꯨꯒꯒꯨꯝꯕ ꯈꯟꯕ ꯃꯇꯝ ꯑꯩ ꯂꯩꯇ꯭ꯔꯦꯗ
ꯑꯣ ꯐꯔꯦ ꯐꯔꯦ ꯐꯔꯦ ꯍꯥꯏꯥꯏ ꯇ ꯑꯗꯨꯗꯤ ꯅꯣꯏ ꯏꯃꯥ ꯏꯃꯥꯗꯗꯤ ꯅꯪꯅ ꯍꯦꯟꯅ
ꯈꯔ ꯑꯉꯥꯡ ꯑꯣꯏꯔꯤꯩ ꯃꯇꯝꯗ ꯑꯗꯨꯝ ꯋꯥꯔꯤ ꯁꯥꯟꯅꯔꯒ ꯀꯣ ꯌꯥꯥꯎꯗꯤ ꯂꯩ ꯑꯗꯨ ꯑꯣꯏꯔꯁꯨ ꯑꯩ ꯍꯧꯖꯤꯛꯀꯥꯟꯗꯤ ꯊꯕꯛ ꯌꯥꯝ ꯆꯤꯜꯂꯕ
ꯎꯝ
ꯎꯝ ꯑꯗꯨꯒꯤ ꯑꯁꯤ ꯋꯥꯔꯤ ꯁꯅꯕ ꯐꯥꯎꯕ ꯋꯥꯅ ꯋꯥꯅ ꯇꯧꯔꯤꯅ
ꯑꯣꯀꯦ ꯅꯪ ꯍꯧꯖꯤꯛ ꯄꯨꯡ ꯄꯨꯡ ꯀꯌꯥꯕꯨꯗꯤ ꯐ꯭ꯔꯤ ꯇꯧꯒꯦ
ꯎꯝ ꯍꯧꯖꯤꯛ ꯈꯔ ꯂꯩꯔꯗꯤ ꯑꯉꯥꯡꯁꯤꯡ ꯑꯃꯨꯛꯀ ꯇꯥꯛꯄ ꯍꯧꯔꯅꯤ ꯑꯗꯣ ꯅꯨꯡꯗꯥꯡ ꯑꯃꯨꯛꯀ ꯇꯥꯛꯈ꯭ꯔꯦꯗꯤ ꯅꯨꯡꯗꯥꯡꯗꯤ ꯑꯗꯨꯝ ꯈꯔ ꯀꯩꯅꯣ ꯇꯧꯈ꯭ꯔꯅꯤ ꯍꯉꯣ ꯍꯉꯣ
ꯅꯪ ꯀꯣꯆꯤꯡ ꯀꯣꯆꯤꯡ ꯑꯣꯔ ꯇ꯭ꯋꯏꯁꯟ ꯑꯉꯥꯡꯕꯨ
ꯑꯉꯥꯡ ꯑꯉꯥꯡ ꯑꯩꯅ ꯑꯩꯅ ꯑꯉꯥꯡꯕꯨ ꯇꯥꯛꯄ
ꯇꯨꯋꯏꯤꯁꯟꯕꯨꯗꯤ ꯇꯧꯕꯤꯕ꯭ꯔꯣ ꯇꯨꯏꯁꯟꯒꯨꯝꯕꯠ ꯆꯠꯄ ꯆꯠꯄ꯭ꯔꯣ
ꯑꯩꯔꯣ ꯑꯩꯗꯤ ꯆꯠꯇ꯭ꯔꯦ ꯑꯩꯗꯤ
ꯑꯉꯥꯡ ꯑꯉꯥꯡꯒꯤꯗꯃꯛ ꯅꯪꯅ ꯑꯉꯥꯡꯒꯤꯗꯃꯛ ꯇꯨꯏꯁꯟ ꯂꯧꯕꯤꯕ ꯍꯣꯝ ꯍꯣꯝ ꯊꯤꯇꯔ ꯇꯧꯕ꯭ꯔꯣ
ꯑꯩꯈꯣꯏꯗ ꯂ ꯑꯩꯈꯣꯏꯗ ꯂꯥꯛꯄ ꯑꯉꯥꯡꯁꯤꯡꯅ
ꯑꯣ ꯅꯪꯕꯨ ꯂꯥꯛꯄꯀꯣ
ꯎꯝ
ꯑꯣꯀꯦ ꯀꯌꯥꯅꯣ ꯃꯁꯤꯡ ꯀꯌꯥꯅꯣ
ꯃꯁꯤꯡꯅꯤ ꯌꯥꯝꯗꯨꯅ ꯍꯧꯖꯤꯛ ꯇꯔꯨꯛ ꯀꯣ ꯇꯔꯨꯛ ꯂꯩꯌꯦ ꯇꯔꯨꯛ ꯍꯣꯏ ꯇꯔꯨꯛ ꯂꯩꯕꯅꯦ
ꯑꯃꯗ ꯀꯌꯥ ꯂꯧꯕ
ꯍꯣꯡꯉꯤꯗ ꯑꯩꯈꯣꯏ ꯁ꯭ꯋꯥꯏꯗꯗꯤ ꯑꯃꯒ ꯅꯍꯥꯟꯗꯤꯩ ꯂꯤꯁꯤꯡ ꯑꯃꯃꯝ ꯂꯧꯕꯅꯦꯕ ꯑꯗꯣ ꯑꯩꯅ ꯆꯍꯨꯝꯃꯨꯛꯀ ꯍꯥꯞꯄꯤꯌꯣ ꯍꯥꯏꯔꯦ ꯂꯤꯁꯤꯡꯃ ꯆꯍꯨꯝꯒ ꯁꯤꯐꯥꯎ ꯍꯣꯡꯈ꯭ꯔꯕꯅꯤꯗ ꯀꯩꯅꯣ ꯇꯧꯋꯦꯕ ꯎꯝ
ꯑꯩꯈꯣꯏ ꯃꯇꯝ ꯃꯇꯝꯗꯒꯤꯗꯤ ꯌꯥꯝꯅꯗꯤꯥꯡ ꯃꯃꯜꯗꯤ ꯍꯦꯟꯅ ꯇꯥꯡꯈꯜꯂꯛꯈ꯭ꯦꯀꯣ
ꯅꯣꯏ ꯃꯇꯝꯅꯦ ꯀꯌꯥ ꯑꯣꯏꯔꯝꯕ꯭ꯔꯥ
ꯑ ꯅꯠꯇꯦ ꯅꯠꯇꯦ ꯑꯩꯈꯣꯏ ꯃꯇꯝꯗ ꯍꯥꯏꯕ ꯊꯥꯏꯅꯗꯤ ꯂꯨꯄꯥ ꯆꯧꯉꯥꯗ ꯆꯠꯂꯝꯃꯦꯅ ꯆꯧꯉꯥ ꯆꯥꯇ꯭ꯔꯨꯛꯇ ꯆꯥꯇ꯭ꯔꯦꯠ ꯆꯥꯝꯃꯉꯥ ꯆꯥꯇ꯭ꯔꯨꯛ ꯆꯥꯇ꯭ꯔꯦꯠ ꯍꯣꯝ ꯊꯌꯨꯇꯔ ꯍꯥꯏꯔꯗꯤꯀꯣ ꯑꯗꯨꯁꯨ ꯑꯥ ꯑ ꯍ ꯍꯣꯝ ꯍꯣꯝꯇ꯭ꯌꯨꯇ ꯍꯥꯏꯔꯗꯤ ꯂꯤꯁꯤꯡ ꯇꯔꯨꯛ ꯇꯔꯦꯠꯇꯨꯗꯤ ꯂꯧꯣꯏꯗꯅ
ꯎꯝ ꯑꯗꯣ ꯑꯩꯈꯣꯏꯅ ꯁ꯭ꯋꯥꯏꯗ ꯂꯩꯕ ꯁ꯭ꯋꯥꯏꯁꯦꯀꯣ ꯈꯔ ꯍꯣꯡꯕꯅꯦ ꯑꯁꯤ ꯀꯩꯊꯦꯜꯔꯣꯝꯗ ꯊꯣꯛꯑꯗꯤ ꯂꯤꯁꯤꯡ ꯑꯅꯤ ꯂꯤꯁꯤꯡ ꯑꯅꯤꯒ ꯆꯥꯝꯃꯉꯥ ꯑꯗꯨꯃꯥꯏꯅ ꯂꯣꯏ ꯇꯧꯅꯔꯕꯅꯦ
ꯑꯣ ꯑꯣꯀꯦ ꯑꯩ ꯑꯩ ꯇ꯭ꯋꯤꯇꯔꯕꯨꯗꯤ ꯑꯗꯨꯝ ꯈꯪꯗꯕꯩꯅꯦ ꯑꯗꯣ ꯑꯣ ꯑꯣ ꯂꯤꯁꯤꯡ ꯑꯃ ꯆꯍꯨꯝꯗꯤ ꯑꯣꯀꯦꯀꯦ ꯑꯣ ꯐꯦ ꯑꯗꯨꯁꯨ ꯑꯗꯨꯝ ꯂ
ꯑꯩꯁ ꯂꯥꯛꯇ꯭ꯔꯗꯤ
ꯑꯁ ꯑꯗꯨꯗꯤ ꯑꯃꯨꯛꯀ ꯀꯣꯏꯁꯟ ꯑꯃ ꯍꯪꯂꯒꯦ
ꯃꯣꯏꯀꯣ ꯅꯍꯥꯟꯗꯨꯗꯤ ꯑꯩ ꯃꯤ ꯇꯔꯥ ꯁꯨꯔꯑꯝꯕꯅꯦ ꯑꯗꯣ ꯑꯩꯅ ꯋꯥꯏꯌꯦ ꯑꯩꯁꯨ ꯑꯉꯥꯡꯅ ꯁ꯭ꯀꯨꯜ ꯁꯨ ꯑꯃꯨꯛ ꯁ꯭ꯀꯨꯜꯗꯨꯁꯨ ꯑꯃꯨꯛꯀ ꯑꯉꯥꯡꯁꯤꯡ ꯇꯥꯛꯄꯅꯤꯅꯀꯣ ꯌꯨꯝꯗꯁꯨ ꯑꯃꯨꯛ ꯀꯥ ꯍꯜꯂꯛꯑꯒ ꯇꯥꯛꯕꯗꯣ ꯑꯩꯁꯨ ꯌꯥꯝ ꯋꯥꯏꯑꯦꯕ ꯑꯗꯨꯒꯤ ꯑꯉꯥꯡ ꯌꯥꯝꯃꯗꯤ ꯑꯩ ꯁꯦꯟꯅꯕ ꯉꯝꯗ꯭ꯔꯦ ꯍꯥꯏꯅ ꯀꯣ ꯑꯩꯅ ꯃꯤ ꯃꯁꯤꯡꯗꯣ ꯍꯟꯊꯒꯦ ꯁꯤꯕꯨꯅꯦ
ꯑꯣꯦ ꯑꯣ ꯑꯥ ꯑꯣ ꯑꯗꯨꯗꯤ ꯑꯩ ꯑꯃ ꯈꯪꯅꯤꯡꯉꯤꯅꯤ ꯅꯪꯒꯤꯗꯃꯛꯇꯤ ꯅꯪ ꯇꯣꯂꯣꯞꯄꯨꯗꯤ ꯀꯩꯅꯣꯅ ꯆꯧꯒ ꯇꯧꯔꯕꯣ ꯑꯩꯈꯣꯏ ꯁꯨꯃꯥꯏꯅ ꯇꯨꯋꯏꯁꯟ ꯆꯠꯄꯅ
ꯑ ꯑꯁꯤꯗ ꯌꯨꯝ ꯂꯧꯕꯅꯗꯤ ꯍꯦꯟꯅ ꯀꯥꯟꯅꯕꯅꯤꯗ ꯍꯥꯏꯗꯤ ꯁ꯭ꯀꯨꯜꯗ ꯆꯠꯄꯁ ꯅꯨꯃꯤꯠ ꯆꯨꯞꯅ ꯂꯦꯞꯂꯒ ꯉꯥꯡꯒꯅꯤ ꯈꯣꯠꯀꯅꯤ ꯂꯥꯎꯅꯤ ꯑꯗꯨꯒ ꯊꯥꯗ ꯈꯤꯇꯪ ꯐꯪꯉꯤꯗꯅ ꯑꯗꯣ ꯌꯨꯝꯗ ꯂꯩ ꯑꯗꯨꯕꯨꯗꯤ ꯅꯨꯡꯗꯥꯡ ꯋꯥꯏꯔꯝꯈꯛꯇ ꯂꯧꯔꯅꯤꯅ ꯍꯣꯏ ꯄꯨꯡ ꯑꯅꯤ ꯑꯍꯨꯝ ꯂꯧꯔꯁꯨꯀꯣ ꯄꯨꯡ ꯑꯃꯈꯛꯇ ꯂꯧꯗꯦ ꯑꯩꯗꯤ ꯂꯩ ꯑꯉꯥꯡ ꯑꯩꯈꯣꯏꯗꯨꯅ ꯂꯥꯏꯔꯤꯛ ꯈꯪꯗ꯭ꯔꯤꯐꯥꯎ ꯇꯧꯕꯅꯦꯕ ꯑꯩꯗꯤ ꯑꯗꯨꯒꯤ ꯑꯗꯣ ꯑꯃꯔꯣꯝꯗ ꯐꯥꯕꯅꯣꯀꯣ ꯎ ꯆꯠꯂꯝꯕꯗꯤ ꯀꯩ ꯍꯥꯏꯁꯤꯔꯦ ꯍꯌꯦꯡꯈꯩꯁꯨ ꯑꯗꯨꯝ ꯑꯃꯗ ꯇꯧꯔꯝꯃꯦ ꯍꯥꯏꯕꯒꯤ ꯂꯩꯗꯅ ꯑꯗꯨꯒ ꯀꯩ ꯍꯥꯏꯁꯦ ꯑꯉꯥꯡꯁꯤꯡꯒꯤ ꯑꯗꯨꯝ ꯂꯥꯏꯔꯤꯛ ꯐꯥꯛꯑꯒ ꯇꯥꯛꯄꯅꯤꯅ ꯑꯩ ꯑꯩꯒꯤꯅ ꯏꯁꯥꯒꯤꯁꯨ ꯑꯗꯨꯝ ꯑꯃꯨꯛꯀꯛ ꯈꯪꯍꯧꯈꯤꯕꯗꯣ ꯑꯗꯨꯅ ꯑꯃꯨꯛꯀ ꯀꯥꯟꯅꯕ ꯁ꯭ꯀꯨꯜꯗ ꯇꯧꯕꯁꯤꯅ
ꯑꯁ ꯑꯩ ꯑꯉꯥꯡ ꯇꯥꯛꯄꯕꯨꯗꯤ ꯑꯁ ꯋꯥꯕꯨꯗꯤ ꯋꯥꯔꯝꯅꯤ ꯃꯁꯥ ꯀꯩꯅꯣ ꯄꯔꯁꯣꯅꯦꯜ ꯑꯣꯏꯅ ꯃꯣꯏ ꯐꯣꯔ ꯑꯦꯛꯖꯥꯝꯄꯜ ꯒ꯭ꯌꯥꯟ ꯇꯥꯖꯩ ꯍꯥꯏꯔꯗꯤ ꯑꯃꯨꯛꯀ ꯇꯥꯛꯄꯗꯨ ꯋꯥꯔꯝꯒꯅꯤ
ꯇꯧꯕꯅꯦ ꯎꯝ ꯑꯗꯨꯒꯤ ꯑꯩꯅ ꯑꯇꯣꯞꯄ ꯈꯣꯏꯗꯤꯀꯣ ꯁ꯭ꯋꯥꯏꯗ ꯂꯧꯕꯁꯤꯡꯁꯦ ꯄꯨꯡ ꯑꯃꯥ ꯑꯃꯥ ꯃꯈꯥꯏ ꯑꯗꯨꯝ ꯇꯧꯅꯩꯌꯦꯕ ꯑꯗꯣ ꯑꯩꯗꯤ ꯃꯣꯏ ꯑꯦꯛꯖꯥꯝ ꯊꯥꯕ ꯃꯇꯝꯒꯨꯝꯕ ꯑꯣꯏꯔꯗꯤꯦ ꯄꯨꯡ ꯑꯍꯨꯝ ꯑꯍꯨꯝ ꯃꯈꯥꯏ ꯅꯨꯡꯗꯥꯡ ꯑꯗꯨꯝ ꯃꯝꯃꯥ ꯐꯥꯎꯕ ꯂꯧꯕꯤꯕꯥꯅꯦꯕ ꯑꯗꯣ ꯃꯣꯏ ꯏꯃꯨꯡꯁꯤꯡꯁꯨ ꯑꯗꯨꯝ ꯋꯥ ꯅꯥꯕꯅꯤꯅꯀꯣ ꯑꯩꯅ ꯑꯗꯨꯝ ꯅꯨꯡꯁꯤ ꯍꯥꯏꯅ ꯇꯥꯛꯄꯤꯕꯅꯦꯕ ꯑꯗꯨꯗ ꯑꯩꯅ ꯈꯤꯇꯪ ꯑꯣꯏꯔꯁꯨ ꯍꯦꯟꯒꯠꯄꯤꯌꯣ ꯑꯩꯁꯨ ꯋꯥꯕꯅꯤꯅ ꯑꯩꯅ ꯅꯍꯥꯟꯗꯣ ꯍꯥꯏꯕꯅꯦꯕ
ꯑꯥ ꯑꯗꯨꯒ ꯌꯥꯕ꯭ꯔꯣ
ꯌꯥꯗꯤ ꯑꯗꯨꯝ ꯌꯥꯏꯗ ꯑꯩꯅ ꯑꯃ ꯑꯍꯥꯟꯕꯗꯗꯤ ꯂꯤꯁꯤꯡ ꯑꯃꯒ ꯆꯥꯝꯃꯉꯥ ꯂꯧꯒꯦ ꯍꯥꯏꯕꯅꯦꯕ ꯑꯗꯨꯗ ꯍꯣꯏ ꯏꯃꯨꯡ ꯈꯔꯗꯤ ꯑꯗꯨꯃꯥꯏꯅ ꯍꯥꯏꯌꯦ ꯑꯦ ꯅꯪꯅ ꯇꯥꯛꯄꯕꯨꯗꯤ ꯅꯪꯅ ꯋꯥꯕꯒꯤ ꯆꯥꯡꯗꯣ ꯅꯪꯅ ꯂꯧꯒꯦ ꯍꯥꯏꯕꯗꯣ ꯑꯗꯨꯝ ꯄꯤꯗꯧꯕꯅꯤꯅꯦ ꯑꯗꯨꯝ ꯍꯥꯏꯌꯦꯕ ꯑꯗꯣ ꯏꯃꯨꯡ ꯈꯔꯅ ꯑꯩꯈꯣꯏꯗꯤ ꯈꯔ ꯋꯥꯕꯅꯤꯅ ꯑꯝꯇ ꯈ꯭ꯔꯗꯤ ꯌꯦꯡꯕꯤꯌꯨꯗꯅ ꯈꯣꯠꯄꯤꯌꯨꯗꯅ ꯑꯗꯨꯝ ꯍꯥꯏꯔꯛꯄꯗꯣ ꯑꯗꯨꯗꯒꯤ ꯑꯩꯅ ꯆꯅꯤ ꯇꯥꯔꯒ ꯂꯤꯁꯤꯡ ꯑꯃꯒ ꯆꯍꯨꯝ ꯀꯨꯝꯁꯤꯒꯤꯗꯤ ꯇꯧꯔꯅꯤ ꯍꯥꯏꯅꯀꯣ
ꯑꯥ ꯑꯣꯀꯦ ꯑꯣꯀꯦ ꯌꯥꯝ ꯐꯩꯅꯦ
ꯎ ꯀꯩꯅꯣ ꯇꯧꯕ ꯑꯩꯗꯤ ꯑꯉꯥꯡꯁꯦ ꯀ꯭ꯂꯥꯁ ꯑꯅꯤ ꯑꯍꯨꯝ ꯃꯔꯤ ꯃꯉꯥ ꯃꯉꯥ ꯐꯥꯎ ꯂꯧꯋꯦꯕ ꯑꯗꯣ ꯁꯞꯖꯦꯛꯇꯣ ꯂꯣꯏꯅ ꯇꯥꯛꯑꯦꯕ ꯏꯪꯂꯤꯁ ꯑꯣꯏꯔꯁꯨ ꯍꯤꯟꯗꯤ ꯑꯣꯏꯔꯁꯨ ꯃꯩꯇ ꯑꯣꯏꯔꯁꯨ ꯃꯦꯠꯁ ꯑꯣꯏꯔꯁꯨ ꯂꯣꯏꯅ ꯇꯥꯛꯄ ꯑꯗꯨꯒꯤ ꯈ꯭ꯔ ꯋꯥꯏꯌꯦꯕ ꯌꯥꯝꯃꯦꯕ
ꯀ꯭ꯂꯥꯁ ꯀꯌꯥ ꯑꯗꯨ ꯀꯌꯥ ꯐꯥꯎꯅꯣ
ꯑꯅꯤꯗꯒꯤ ꯃꯉꯥ
ꯑꯅꯤꯗꯒꯤ ꯃꯉꯥ ꯑꯣꯀꯦ ꯀ꯭ꯂꯥꯁ ꯁꯤꯛꯁꯇꯥꯒꯤ ꯇꯦꯟ ꯐꯥꯎꯗꯤ ꯍ ꯍꯦꯟꯅ ꯄꯩꯁꯥꯅꯤ ꯅꯤꯒꯤꯔꯣ ꯑꯗ ꯑꯗꯨꯗꯤ ꯑꯃꯨꯛꯀꯣ
ꯅꯤꯔꯛꯗꯣꯏ ꯃꯥꯜꯂꯦ ꯍꯣꯏ ꯑꯗꯣ ꯈꯪꯗꯦ ꯑꯩꯗꯤ ꯑ ꯑ ꯀꯩ ꯍꯥꯏꯁꯤꯔꯥ ꯀ꯭ꯂꯥꯁ ꯋꯥꯡꯈ꯭ꯔꯗꯤꯀꯣ ꯁꯕꯖꯦꯛ ꯑꯃ ꯇꯥꯛꯄꯗ ꯃꯇꯝ ꯃꯌꯥꯝ ꯆꯪꯉꯦꯕ
ꯍꯣꯏꯄꯤ
ꯃꯣꯏ ꯑꯗꯨꯗꯤ ꯑꯃꯨꯛ
ꯣꯏ ꯏꯁꯄꯤꯁꯦꯂꯥꯏꯁ ꯑꯣꯏꯅ ꯇꯧꯔꯛꯀꯅꯤꯀꯣ
ꯍꯣꯏ ꯑꯩ ꯑꯩꯒꯤ ꯈ꯭ꯋꯥꯏꯗꯒꯤ ꯑꯇꯣꯝꯕꯗꯁꯨ ꯀ꯭ꯂꯥꯁ ꯇꯔꯨꯛꯛꯇ ꯀꯥꯕꯅꯦꯕ ꯍꯧꯖꯤꯛꯀꯥꯟ
ꯑꯥ
ꯑꯗꯨ ꯃꯥꯕꯨꯗꯤ ꯑꯩꯅ ꯑꯗꯨꯝ ꯌꯨꯝꯗ ꯇꯥꯛꯄꯁꯨ ꯂꯩꯌꯦ ꯃꯥꯅ ꯌꯨꯝꯗ ꯂꯥꯏꯔꯤꯛ ꯄꯥꯅꯤꯡꯗꯦ ꯍꯥꯏꯕꯒꯤ ꯑꯩꯈꯣꯏ ꯑꯣꯖꯥ ꯑꯃꯗ ꯃꯥ ꯇꯨꯏꯁꯟ ꯃꯨꯛꯀꯟ ꯂꯧꯍꯟꯕꯅꯦꯕ
ꯑ
ꯎꯝ
ꯑꯗꯨ ꯃꯥꯅ ꯆꯠꯇꯄ꯭ꯔꯣ
ꯎꯝ ꯃꯥ ꯆꯠꯂꯦ ꯁꯀꯨꯜ ꯍꯦꯛ ꯂꯣꯏꯔꯦꯗꯅ ꯂꯣꯏꯕ ꯃꯇꯝꯗ ꯑꯗꯨꯝ ꯌꯨꯝ ꯍꯜꯂꯛꯇꯕꯤ ꯂꯧꯕ ꯃꯇꯝꯁꯨ ꯂꯩꯌꯦꯕ
ꯎꯝ ꯃꯥꯗꯤ ꯇ ꯇꯥꯛꯄ ꯀꯥꯟꯗ ꯇꯥꯛꯄ ꯅꯨꯡꯉꯥꯏꯕ꯭ꯔꯣ ꯑꯣꯔ ꯇꯥꯛꯄ ꯌꯥꯝ ꯋꯥꯕꯗꯔ ꯈꯔ ꯇꯞꯄ ꯏꯁꯇꯥꯏꯜꯗꯨꯔꯣ ꯑꯣꯔ ꯍꯥꯥ ꯊꯨꯕ ꯆꯥꯗ꯭ꯔꯣꯑꯣ
ꯀꯨꯝꯁꯤꯗꯤ ꯌꯥꯝ ꯅꯨꯡꯉꯥꯏꯈ꯭ꯔꯦ ꯀꯨꯝꯁꯤꯗꯤꯀꯣ ꯑꯦ ꯑꯁꯤ ꯇꯧꯈ꯭ꯔꯣ ꯇꯧꯈ꯭ꯔꯣ ꯑꯗꯨꯝ ꯍꯥꯏꯔꯗꯤ ꯃꯊꯟꯇ ꯑꯗꯨꯝ ꯈꯪꯈ꯭ꯔꯕꯗꯣ ꯑꯗꯨ ꯈꯔ ꯑꯉꯥꯡꯕ ꯃꯇꯝꯗ ꯀ꯭ꯂꯥꯁ ꯑꯍꯨꯝ ꯃꯔꯤ ꯃꯉꯥ ꯀꯥꯕ ꯃꯇꯝꯗꯗꯤꯀꯣ ꯌꯥꯝ ꯋꯥꯏꯌꯦ ꯑꯩ ꯃꯥꯅ ꯑꯍꯥꯟꯕ ꯃꯩꯇꯩ ꯃꯌꯦꯛ ꯄꯥꯏꯕ ꯍꯧꯕ ꯃꯇꯝꯗꯁꯨ ꯑꯩꯅ ꯇꯥꯛꯄꯅꯦꯕ
ꯑꯥ
ꯌꯥꯝ ꯋꯥꯕꯅꯤ ꯃꯥꯗꯤ ꯑꯉꯥꯡ ꯃꯇꯝꯗꯒꯤ ꯄꯥꯏꯔꯛꯇꯕꯅꯤꯅꯀꯣ ꯃꯥꯅ ꯄꯥꯏꯕꯗꯣ ꯀ꯭ꯂꯥꯁ ꯑꯍꯨꯝ ꯃꯔꯤꯗꯒꯤ ꯄꯥꯏꯑꯕ ꯃꯔꯤꯗꯒꯤ ꯄꯥꯏꯕꯅꯤꯅ ꯀꯩꯝꯇ ꯈꯪꯗ꯭ꯔꯕꯅꯦꯕ ꯑꯗꯣ ꯃꯔꯤꯒ ꯃꯉꯥꯁꯦ ꯌꯥꯝ ꯋꯥꯏ ꯑꯩ ꯇꯥꯛꯄꯗꯣ ꯀꯨꯝꯁꯤꯕꯨꯗꯤ ꯌꯥꯝ ꯅꯨꯡꯉꯥꯏꯈ꯭ꯔꯦ
ꯎꯝ ꯑꯁ
ꯑꯦ ꯑꯗꯨꯒꯤꯀꯣ ꯑ ꯑꯩ ꯑꯉꯥꯡ ꯑꯉꯥꯡ ꯍꯥꯏꯔꯗꯤꯀꯣ ꯌꯥꯔꯦ ꯑꯩ ꯈꯤꯔꯦ
ꯑꯗꯣ ꯅꯨꯡꯉꯥꯏꯕꯕꯨꯗꯤ ꯅꯨꯡꯉꯥꯏꯇ꯭ꯔꯣ ꯑꯗꯨꯝ ꯃꯥꯔꯛꯇꯗꯤ ꯑ ꯇꯥꯛ ꯎꯝ ꯑ ꯑꯣ ꯐꯤꯖꯤꯀꯦꯜꯂꯤ ꯑꯦꯛꯖꯣꯁꯇꯦꯠ ꯃꯦꯟꯇꯦꯜꯂꯤꯁꯨ ꯇꯧꯔꯝꯅꯤ ꯍꯣꯏ ꯑꯗꯨꯁꯨ ꯑꯍꯣꯏ ꯑꯦꯠ ꯗ ꯑꯦꯟꯗꯤ ꯑꯗꯨꯝ ꯅꯨꯡꯉꯥꯏꯗꯅ
ꯍꯣ ꯍꯣꯏ
ꯑꯗꯨ ꯑꯩꯅ ꯈꯟꯕꯗ ꯅꯪꯒꯤ ꯁ꯭ꯀꯨꯜꯒꯤꯗꯨꯅ ꯈꯤꯇꯪ ꯋꯥꯕ ꯍꯦꯟꯅ ꯋꯥꯔꯝꯒꯅꯤ ꯇꯨꯏꯁꯟ ꯂꯧꯕꯥꯕꯨꯗꯤ ꯑꯃꯨꯛꯀ
ꯎꯝ ꯑꯗꯣ ꯑꯃꯥꯔꯣꯝꯗ ꯍꯥꯏꯔꯥꯗꯤꯀꯣ ꯁ꯭ꯀꯨꯜꯗ ꯇꯥꯛ ꯇꯥꯛꯄꯗꯨꯗꯤ ꯃꯌꯥꯝꯒꯤ ꯇꯥꯛꯄꯅꯤꯅ ꯀꯣ ꯑꯦ ꯎꯝ ꯀꯩ ꯍꯥꯏꯁꯤꯔꯥ ꯃꯌꯥꯝꯒꯤ ꯇꯥꯛꯄꯗꯨꯗ ꯈꯔ ꯁꯣꯟꯕ ꯈꯔ ꯂꯩꯔꯁꯨ ꯑꯦ ꯃꯣꯏꯅ ꯍꯣꯠꯅꯗꯕꯒꯤꯁꯨ ꯑꯃ ꯂꯥꯛꯑꯦꯗꯅ ꯐꯦꯜ ꯇꯧꯔꯥꯁꯨ ꯍꯥꯏꯗꯤ ꯑꯩꯅ ꯁꯞꯖꯦꯛꯇꯣ ꯂꯣꯏꯅꯃꯛ ꯇꯥꯛꯄ ꯅꯠꯇꯕꯅꯤꯅꯥꯀꯣ
ꯑꯥ
ꯑꯩ ꯑꯩꯒꯤ ꯁꯞꯖꯦꯛ ꯈꯛꯇ ꯄꯨꯕꯅꯤꯅ ꯑꯃꯔꯣꯝꯗꯗꯤ ꯑꯃꯨꯛꯀ ꯅꯨꯡꯉꯥꯏꯑꯕ ꯑꯗꯨ ꯏꯁꯇꯨꯗꯦꯟꯕꯨ ꯗꯤ ꯌꯥꯝꯃꯦ ꯍꯥꯏꯔꯁꯨ ꯑꯗꯣ ꯌꯨꯝꯗ ꯇꯧꯕꯁꯤꯅ ꯍꯌꯦꯡꯈꯩ ꯃꯣꯏ ꯄꯔꯈ꯭ꯌꯥꯒꯤ ꯍꯥꯏꯗꯣꯛꯄ ꯃꯇꯝꯗ ꯐꯖꯥꯅ ꯀꯩꯅꯣ ꯇꯧꯗ꯭ꯔꯗꯤ ꯑꯃꯨꯛꯀꯥ ꯑꯩꯈꯣꯏꯅ ꯐꯖꯥꯅ ꯇꯥꯛꯄꯤꯗꯕꯒꯤ ꯃꯑꯣꯡꯗ ꯑꯃꯨꯛꯀꯥ ꯂꯥꯛꯄꯗꯣ ꯎꯝ ꯃꯄꯥ ꯃꯃꯥ ꯒ꯭ꯌꯥꯟ ꯇꯥꯕ ꯈꯣꯏꯗꯤ ꯑꯗꯨꯝ ꯍꯣꯏ ꯑꯩꯉꯣꯟꯗ ꯄꯨꯡ ꯑꯃ ꯑꯅꯤ ꯑꯍꯨꯝ ꯈꯛꯇ ꯄꯥꯕꯗꯨꯗ ꯂꯣꯏꯅ ꯐꯥꯕꯗꯤ ꯉꯝꯗꯥꯕꯅꯦꯕ ꯑꯗꯨꯗ ꯃꯄꯥ ꯃꯃꯥꯅ ꯈ꯭ꯔ ꯌꯦꯡꯕꯤꯕ ꯈꯣꯠꯄꯤꯕ ꯑꯗꯨꯝ ꯃꯥꯟꯅꯗꯣꯏꯅꯦꯕ ꯑꯗꯨꯒꯨꯝꯕ ꯏꯃꯨꯡꯁꯤꯡꯕꯨꯗꯤ ꯈ꯭ꯔ ꯅꯨꯡꯉꯥꯏꯌꯦ ꯑꯗꯣ ꯌꯨꯝꯗ ꯑꯗꯨꯝ ꯑꯝꯐꯥꯎ ꯌꯦꯡꯕꯤꯗ ꯃꯈꯣꯏ ꯂꯩꯌꯦꯕ ꯑꯗꯨꯈꯣꯏꯗꯤ ꯋꯥꯏ
ꯑꯩ ꯎꯝ ꯑꯩꯒꯤ ꯑꯉꯥꯡ ꯁꯥꯇ꯭ꯔꯥꯒꯤ ꯃꯃꯥ ꯑꯃꯅ ꯀꯩ ꯍꯥꯏꯔꯛꯑꯦ ꯍꯥꯏꯕ ꯎꯝ ꯑ ꯑꯩ ꯑꯩꯈꯣꯏꯗꯒꯤ ꯅꯪꯅ ꯍꯦꯟ ꯅꯪꯅꯕꯨ ꯍꯦꯟꯅ ꯀꯩ ꯍꯥꯏꯁꯤꯔꯥ ꯑꯉꯥꯡꯒꯤ ꯑꯁꯣꯏꯒꯅꯤ ꯍꯥꯏꯅ ꯑꯗꯨꯝ ꯈꯜꯂꯒ ꯂꯩꯕꯗꯣ
ꯑꯥ
ꯃꯣꯏꯅꯗꯤ ꯀꯔꯤꯝꯇ ꯊꯧꯁꯥꯗ꯭ꯔꯕ ꯑꯩꯅ ꯍꯦꯟꯅ ꯋꯥꯔꯒ ꯂꯩꯅ ꯑꯗꯨꯝ ꯍꯥꯏꯔꯛꯄꯅꯦ ꯃꯣꯏꯅꯥꯁꯨ
ꯑꯣꯀꯦ ꯑꯣꯀꯦ ꯑꯗꯨ ꯅꯪ ꯀꯩꯅꯣ ꯍꯧꯖꯤꯛ ꯐꯣꯔ ꯑꯦꯛꯖꯥꯝꯄꯜ ꯅꯪꯕꯨ ꯃꯣꯏ ꯑꯉꯥꯡ ꯐꯦꯜ ꯇꯧꯕ ꯀꯥꯟꯗ ꯅꯪꯕꯨ ꯇꯥꯏꯅꯈ꯭ꯔꯕ ꯃꯃꯥ ꯃꯄꯥ ꯊꯦꯡꯅꯈ꯭ꯔꯕꯣ
ꯑꯗꯨꯒꯨꯝꯕꯗꯤ ꯊꯦꯡꯅꯗꯦꯗ
ꯃꯁꯆꯥ ꯎꯝ
ꯑꯗꯨꯒꯨꯝꯕꯗꯨꯗꯤ ꯑꯩ ꯍꯧꯖꯤꯛ ꯐꯥꯎ ꯊꯦꯡꯅꯗ꯭ꯔꯤ
ꯀꯝꯄ꯭ꯂꯦꯟꯗꯤ ꯂꯥꯛ ꯀꯃꯣ
ꯎꯝ ꯑꯝ ꯐꯥꯎꯕ ꯂꯥꯛꯇ꯭ꯔꯤꯗ ꯑꯗꯨꯒꯨꯝꯕꯗꯨꯗꯤ
ꯎꯝ
ꯑꯩ ꯍꯧꯖꯤꯛ ꯇꯧꯔꯤꯕ ꯐꯥꯎꯗꯤꯀꯣ ꯂꯥꯛꯇ꯭ꯔꯤ ꯑꯩꯗꯤ ꯀꯩꯅꯣꯁꯨ ꯍꯥꯏꯕꯅꯦꯕ ꯑꯩꯉꯣꯟꯗ ꯌꯨꯝꯗ ꯇꯨꯏꯁꯟ ꯂꯧꯒꯗꯕ ꯑꯉꯥꯡ ꯂꯥꯛꯀꯦ ꯍꯥꯏꯔꯦ ꯑꯩꯅ ꯑꯍꯥꯟꯕ ꯃꯃꯥ ꯃꯄꯥꯗ ꯍꯥꯏꯕꯅꯦꯕ ꯑꯩꯗꯤ ꯆꯩꯁꯨ ꯆꯩꯒꯟꯕꯥꯅꯤ ꯐꯨꯁꯨ ꯐꯨꯒꯟꯕꯅꯤ ꯑꯗꯨꯒꯤ ꯃꯄꯥꯝꯃꯛ ꯈ꯭ꯔ ꯃꯆꯥꯁꯤꯡꯕꯨ ꯆꯩꯕꯤꯕ ꯐꯨꯕꯤꯕ ꯄꯥꯝꯗꯕ ꯑꯉꯥꯡ ꯑꯩꯈꯣꯏꯗꯤ ꯑꯩꯉꯣꯟꯗ ꯂꯧꯕ ꯉꯝꯂꯥꯔꯣꯏ ꯑꯩꯗꯤ ꯑꯗꯨꯝ ꯑꯍꯥꯟꯕꯗ